ꯍꯜꯂꯣ
ꯀꯩꯗꯧꯔꯤꯒꯦ
ꯗꯨꯛ ꯊꯥꯕ ꯂꯣꯏꯔꯦ
ꯅꯨꯡꯉꯥꯏꯔꯤꯕ꯭ꯔꯣ ꯎꯗꯕꯥ ꯌꯥꯝ ꯀꯨꯏꯔꯦ
ꯀꯨꯏꯔꯦ ꯅꯪꯁꯨ ꯀꯨꯏꯔꯦ ꯅꯪ ꯀꯃꯥꯏ ꯀꯃꯥꯏ ꯇꯧꯔꯤꯒꯦ
ꯎꯝ ꯑꯗꯨꯝ ꯂꯩꯔꯤ ꯎꯝ ꯈꯪꯗꯦꯗ ꯀꯃꯥꯏ ꯍꯥꯏꯗꯣꯏꯅꯣ
ꯑꯗꯨꯝ ꯂꯩꯔꯤ
ꯅꯪ ꯗꯤ
ꯑꯩ ꯍꯧꯖꯤꯛ ꯕꯦꯁꯂꯤꯟ ꯇꯩꯒꯦ ꯇꯧꯔꯤꯌꯦ
ꯑꯁ ꯑꯁ ꯑꯁ ꯀꯔꯝꯕ ꯕꯦꯁꯂꯤꯟ ꯀꯔꯝꯕ ꯕ꯭ꯔꯦꯟꯒꯤ ꯁꯤꯖꯤꯟꯅꯔꯤꯒꯦ
ꯎꯝ ꯂꯤꯞ ꯊꯦꯔꯥꯄꯤꯗꯣ
ꯑꯣ ꯑꯣ ꯑꯣ ꯏ ꯆꯤꯝꯕꯥꯜꯒꯥꯁꯦ ꯄꯨꯔꯥ ꯗ꯭ꯔꯥꯞ ꯊꯣꯛꯑꯦ
ꯗ꯭ꯔꯥꯞ ꯊꯣꯛ ꯑꯦ
ꯎꯝ
ꯑꯩꯒꯤ ꯂꯤꯛ ꯃꯥꯡꯈ꯭ꯔꯦꯉꯣ ꯁꯤ ꯂꯩꯔꯦ ꯑꯩ ꯕꯤꯌꯥꯅꯤꯌꯣ ꯑꯣ
ꯈꯔ ꯈꯔ ꯃꯂꯤꯛꯅꯣ ꯀꯥꯏꯗꯦꯗ ꯑꯃꯨꯛ ꯁꯣꯏꯕꯅꯦ
ꯍꯥꯥ
ꯀꯔꯝꯕ ꯂꯤꯛꯅꯣ
ꯑꯗꯨꯝ ꯉꯛꯇ ꯁꯤꯕꯗꯣ
ꯍꯥꯏꯗꯤ ꯑ ꯑꯣ ꯅꯨꯄꯥ ꯀꯔꯝꯕ ꯉꯥꯅ ꯃꯊꯤꯒꯨꯝꯕꯔꯣ ꯎꯝ
ꯑꯩꯁꯦ ꯄꯥꯏꯗꯤ ꯄꯥꯏꯒꯤꯝꯅꯤ ꯀꯥꯏꯗ ꯂꯩꯈ꯭ꯔꯅꯣ ꯈꯪꯗ꯭ꯔꯦ
ꯎꯝ ꯅꯪꯒꯤ ꯀꯌꯥꯁꯨꯨꯔꯦ ꯉꯁꯤꯒꯤ
ꯀꯌꯥ ꯁꯨꯔꯒꯦ ꯍꯥꯏꯔꯣ
ꯎꯝ
ꯁꯤꯒ ꯑꯍꯨꯝꯔꯥ
ꯑꯣ ꯍꯣꯔꯦꯟ ꯌꯦꯡꯁꯤꯀꯣ ꯑꯃꯨꯛꯀ ꯇꯧꯔꯛꯎꯀꯣ
ꯍꯣꯏ
ꯃꯉꯥ ꯇꯧꯅꯤꯉꯥꯏ
ꯑꯩ ꯃꯥꯔꯝ ꯃꯣꯛꯇꯣꯏꯅꯦ ꯍꯥꯏꯕ ꯏꯟꯗꯣꯏꯅꯦ
ꯑꯁ ꯑꯩꯒꯤ ꯁꯥꯇ꯭ꯔ ꯌꯥꯝ ꯃꯥꯜꯂꯦ ꯑꯣꯖꯥ ꯑꯣꯏꯕꯗꯒꯤ ꯅꯪ ꯑꯣꯖꯥ ꯑꯉꯥꯡ ꯇꯨꯁꯟ ꯇꯧꯋꯦ ꯍꯥꯏꯕ꯭ꯔꯣ
ꯎꯝ
ꯑꯥꯡ ꯇꯨꯏꯁꯟ ꯇꯧꯋꯦ
ꯇꯧꯋꯦ ꯍꯥꯏꯗꯧꯋꯦ
ꯑꯣ
ꯌꯥꯝ ꯀꯥꯟꯅꯩ ꯑꯩꯁꯨ ꯑꯩꯁꯨ ꯄ꯭ꯂꯁ ꯃꯥꯏꯅꯁ ꯀꯥꯎꯈ꯭ꯔꯦ ꯄ꯭ꯂꯁ ꯃꯥꯏꯅꯁꯇꯣ ꯃꯥꯅ ꯑꯩꯉꯣꯟꯗ ꯑꯣꯏꯅ ꯇꯥꯛꯍꯜꯂꯦ ꯑꯩꯅ ꯑꯣꯏꯅ ꯇꯥꯛꯍꯜꯂꯦ
ꯎꯝ ꯀꯔꯝ ꯕꯨꯈꯥ ꯅꯣꯏ ꯂꯩꯀꯥꯏ ꯑꯉꯥꯡꯂꯣ
ꯑꯩꯈꯣꯏ ꯆꯦꯒꯤ ꯃꯆꯥ ꯑꯩꯈꯣꯏ ꯌꯨꯝꯗꯪꯅꯕꯗꯣ
ꯑꯥ
ꯃꯥꯒꯤ ꯃꯆꯦꯠ ꯃꯌꯥꯝ ꯂꯩꯌꯦꯕ
ꯎꯝ
ꯃꯆꯦ ꯑꯃꯒꯤ ꯃꯆꯥ
ꯑꯣ ꯍꯥ ꯍꯥ
ꯍꯧꯖꯤꯛ ꯀ꯭ꯔꯤꯝ ꯇꯩꯔꯦ ꯃꯥꯏꯗꯤ
ꯀꯩꯅꯣ ꯑ ꯅꯨꯡꯗꯥꯡꯋꯥꯏꯔꯝ ꯇꯥꯔꯕ꯭ꯔꯣ
ꯇꯥꯔꯦ ꯗꯨꯛꯀ ꯊꯒ꯭ꯔꯦ ꯅꯣꯢ ꯑꯗꯥꯢꯗꯤ ꯇꯗ꯭ꯔꯤꯕꯣ ꯅꯨꯡꯗꯥꯡ ꯋꯥꯢꯔꯝ
ꯅꯨꯡꯗꯥꯡꯋꯥꯏꯔꯝ ꯇ ꯅꯨꯡꯗꯥꯡ ꯋꯥꯔꯝ ꯇꯥꯗ꯭ꯔꯤꯗ ꯉꯜꯂꯤꯌꯦ ꯍꯧꯖꯤꯛ ꯌꯥꯝꯅ
ꯎꯝ ꯁꯤꯗꯗꯤ ꯃꯝꯃꯤ
ꯑꯣꯝ
ꯃꯝꯃꯦꯅꯦ ꯁꯤꯗꯗꯤ
ꯑꯣ ꯇꯧꯑꯣ
ꯅꯣꯏ ꯑꯗꯨꯋꯥꯢꯗꯗꯤ ꯄꯨꯡꯀꯌꯥꯗꯇꯒꯦ
ꯄꯨꯡ ꯇꯔꯦꯠ ꯃꯈꯥꯏ ꯅꯤꯄꯥꯟ ꯇꯥꯔꯝꯗꯥꯏꯗ ꯑꯦ
ꯀꯣ
ꯌꯥꯝ ꯊꯦꯡꯅ ꯇꯥꯕꯅꯦ
ꯌꯥꯝ ꯊꯦꯡꯅ ꯇꯌꯦ
ꯎꯝ
ꯑꯩ ꯄꯩꯁꯥ ꯂꯩꯔ ꯀꯥꯟꯗ ꯀꯣꯏꯕ ꯂꯛꯀꯦ
ꯍꯣꯏ ꯉꯥꯏꯔꯝꯃꯒꯦ
ꯎꯝ ꯅꯪ ꯉꯥꯟ ꯊꯣꯛ ꯊꯣꯛꯂꯛꯄꯅ ꯍꯥꯟꯗꯣꯏ ꯄꯣꯠꯅꯤꯗ
ꯊꯣꯛꯂꯛꯑꯁꯨ ꯃꯇꯝ ꯈꯔ ꯂꯩꯅꯤꯉꯥꯏ ꯍꯣꯠꯅꯅꯤꯗ
ꯅꯣꯏ ꯆꯥꯛꯇꯤ ꯄꯤꯔꯤꯔꯣ ꯃꯣꯏꯅꯑꯗꯨꯝ
ꯍꯣꯏ ꯄꯨꯡ ꯇꯔꯦꯠꯇꯒꯤ ꯆꯥꯛ ꯄꯤꯕ ꯍꯧꯕꯅꯦ ꯑꯗꯨꯗꯨꯒ ꯄꯨꯡ ꯃꯥꯄꯟ ꯑꯗꯨꯗꯥꯏꯐꯥꯎ ꯄꯤꯕ ꯃꯥꯜꯂꯦ
ꯎꯝ
ꯍꯥꯎꯔꯝ ꯃꯔꯣꯏꯅꯦ ꯍꯥꯎꯕ꯭ꯔꯥ
ꯍꯥꯎꯇꯦ ꯂꯣꯢꯔꯦ
ꯎꯝ
ꯑꯩ ꯈ
ꯎꯝ ꯑꯣ
ꯀꯩꯅꯣ
ꯅꯠꯇꯦꯗ ꯁꯣꯝꯅꯀꯟꯗ ꯀꯩꯅꯣꯝ ꯌꯦꯡꯕ ꯑꯗꯨꯒꯤ
ꯎꯝ
ꯍꯧꯖꯤꯛꯇꯤ ꯀꯩꯗꯧꯅꯤ ꯍꯥꯏꯕ
ꯍꯧꯖꯤꯛꯇꯤ ꯀꯩꯗꯧꯒꯗ꯭ꯔꯥ ꯈꯪꯗꯦꯅꯦ ꯀꯩꯗꯧꯖꯤꯔꯥ ꯃꯤꯔꯦꯃ ꯑꯣꯏꯁꯤꯔꯥ ꯊꯕꯛ ꯇꯧꯁꯤꯔꯥ ꯅꯪꯒ ꯋꯥꯔꯤ ꯁꯥꯟꯅꯗꯣꯏꯅꯦ
ꯁꯥꯟꯅꯩꯁꯤꯗꯤ
ꯍꯨꯝ
ꯋꯥꯔꯤ ꯁꯥꯟꯅꯩꯁꯤꯗꯤ
ꯎꯝ ꯋꯥꯔꯤ ꯑꯗꯨꯝ ꯁꯥꯟꯅꯔ ꯂꯩꯗꯣꯏꯅꯦ
ꯁꯥꯟꯅꯗꯨꯢꯅꯦ ꯎꯝ
ꯀꯦꯝꯁꯨ ꯀꯥꯏꯗꯦ ꯅꯠꯇ꯭ꯔꯥ
ꯀꯖꯣ ꯑꯣ ꯅꯪꯗꯤ ꯂꯥꯏꯔꯤꯛꯀ ꯀꯌꯥꯝ ꯀꯌꯥꯝ ꯄꯥꯔꯤꯒꯦ
ꯑꯁ ꯂꯥꯏꯔꯤꯛꯒ ꯑꯝꯇ ꯄꯥꯗꯦꯗ ꯀꯗꯥꯏꯗꯩꯅꯣ
ꯆꯪꯗ꯭ꯔꯕꯣ
ꯆꯪꯗꯦꯗ ꯑꯩ ꯂꯥꯢꯔꯤꯛꯒ ꯄꯕꯥ ꯑꯝꯇ ꯌꯥꯗꯦ
ꯅꯣꯏ ꯑꯗꯨꯋꯥꯢꯗꯤ ꯇꯤꯂꯥꯢꯈꯨꯝꯕꯤ ꯂꯩꯕ꯭ꯔꯣ
ꯂꯩꯇꯦꯌꯦ ꯑꯃꯝꯐꯥꯎ ꯎꯝ ꯎꯝ ꯇꯤꯂꯥꯢꯈꯨꯝꯕꯤ ꯑꯝꯇ ꯂꯩꯇꯤꯌꯦ
ꯑꯁ ꯌꯥꯝ ꯆꯥꯎꯈꯠꯂꯦꯀꯣ ꯁꯤꯗꯗꯤ ꯇꯤꯂꯥꯢꯈꯨꯝꯕꯤꯅ ꯋꯥꯢ ꯆꯥꯢꯔꯦ
ꯍꯥꯥ
ꯁꯤꯗꯗꯤ ꯇꯤꯔꯥꯏꯈꯨꯝꯕꯤꯅ ꯋꯥꯏ ꯆꯥꯏꯔꯦ
ꯑꯥꯎ ꯇꯤꯂꯥꯢꯈꯨꯝꯕꯤ ꯑꯝꯇ ꯊꯣꯛꯇꯦ ꯁꯤꯗꯗꯤ ꯉꯥꯢꯌꯨꯒꯣ
ꯎꯝ
ꯇꯥꯕ꯭ꯔꯣ
ꯇꯥꯢꯌꯦ
ꯑꯣ ꯑꯣ ꯅꯣꯏ ꯆꯥꯛ ꯊꯣꯡꯈ꯭ꯔꯕ꯭ꯔꯣ
ꯊꯣꯡꯗ꯭ꯔꯤꯗ ꯆꯥꯛꯀ ꯊꯣꯡꯗ꯭ꯔꯤ
ꯀꯅꯥꯅ ꯊꯣꯡꯗꯣꯏꯅꯣ
ꯑꯩꯅ ꯊꯣꯡꯗꯁꯤꯔ
ꯍꯣꯡꯗꯧ ꯀꯩꯅꯣ ꯀꯔꯤ ꯌꯦꯟꯖꯥꯡ ꯊꯣꯡꯗꯣꯏꯅꯣ
ꯊꯣꯡꯗꯅꯗꯤ ꯆꯥꯛꯁꯦ ꯆꯥꯕ ꯌꯥꯗꯦ
ꯎꯝ ꯌꯦꯟ ꯊꯣꯡꯉꯣ ꯌꯦꯟ
ꯅꯣꯡꯃꯗ ꯄꯨꯡ ꯀꯌꯥ ꯀꯌꯥꯒ ꯇꯨꯝꯒꯦ
ꯇꯥꯔꯦꯠ
ꯇꯥꯔꯠ
ꯇꯔꯨꯛ ꯎꯝ ꯇꯔꯨꯛ ꯇꯔꯦꯠ ꯂꯧꯔꯛꯀꯅꯤ ꯎꯝ ꯎꯝ
ꯐꯩꯌꯦ ꯑ
ꯑꯃꯤ ꯍꯨꯃꯥꯟ ꯁꯥꯎꯕ ꯑꯩꯈꯣꯢꯅꯗꯤ
ꯀꯔꯤ
ꯅꯪ ꯉꯁꯥꯏ ꯁꯥꯎꯔ ꯝꯃꯣꯏꯀꯣ ꯍꯥꯏꯕ
ꯎ ꯑꯣ ꯍꯣꯏ ꯍꯧꯖꯤꯛꯇꯤꯀꯣ ꯍꯧꯖꯤꯛ ꯇꯤ ꯐꯔꯦ ꯈꯔꯥ ꯏꯔꯨ ꯂꯨꯊꯣꯛꯈ꯭ꯔꯕꯒꯤ
ꯍꯧꯖꯤꯛ ꯂꯨꯔꯤꯔꯣ
ꯉꯥꯏꯍꯥꯛꯀꯤ ꯃꯃꯥꯡꯗ ꯂꯥꯏ ꯈꯔꯨꯝꯗ꯭ꯔꯤꯉꯩ ꯃꯃꯥꯡꯗ
ꯑꯣ ꯂꯥꯏꯇꯡꯁꯤ ꯈꯤ ꯄꯥꯡꯁꯤꯈꯤꯕꯕ꯭ꯔꯣ ꯅꯪꯅ
ꯈꯤꯡꯉꯤ ꯑꯩꯈꯣꯏ ꯂꯥꯏꯁꯪ ꯃꯆꯥꯗꫭ
ꯑꯦ ꯅꯪ ꯅꯣꯏꯒꯤ ꯑꯂꯛ ꯇꯧꯈ꯭ꯔꯕ꯭ꯔꯣ
ꯍꯥ
ꯅꯣꯏ ꯑꯦꯂꯛ ꯇꯧꯈ꯭ꯔꯕ꯭ꯔꯣ
ꯑꯩꯈꯣꯏꯒꯤ ꯌꯨꯝ ꯃꯃꯥꯡꯗ ꯃꯆꯥꯃꯥ ꯂꯩꯗꯨꯗꯤ
ꯑꯣ ꯑꯁꯣꯅ ꯇꯧꯗ꯭ꯔꯕꯣ ꯍꯥꯏꯗꯤ ꯑꯁ ꯑꯁ ꯑꯁꯣꯟꯒꯤꯗꫭ
ꯑꯣ ꯑꯁꯣꯟꯒꯤꯗꯨꯗꯤ ꯅꯨꯡꯗꯥꯡ ꯋꯥꯏꯔꯝ ꯇꯧꯗ‌ꯦꯗ ꯃꯥꯗꯤ ꯑꯌꯨꯛꯇ ꯑꯌꯨꯛꯇ ꯑꯗꯨꯝ ꯇꯧꯋꯦ
ꯑꯣ
ꯉꯁꯤꯒꯤꯁꯤ ꯏꯁꯄꯤꯦꯁꯦꯜ ꯑꯣꯀꯦꯖꯟ ꯑꯃꯥ ꯀꯩꯅꯣꯝꯃ ꯃꯔꯨꯏꯕ ꯑꯃꯥ ꯂꯩꯕꯀꯣ
ꯎꯝ ꯌꯥꯏꯌꯦ ꯌꯥꯏꯌ‌ꯦ
ꯑꯗꯨꯒꯤ ꯇꯧꯕꯅꯤ
ꯅꯪ ꯉꯍꯥꯟ ꯊꯥꯒꯠꯂꯛꯄꯗꯣ ꯅꯣꯏ ꯀꯩ ꯂꯩꯒꯦ
ꯅꯍꯥꯟ ꯀꯣꯔꯐꯨ ꯃꯌꯥꯝ ꯊꯥꯒꯠꯂꯛꯄꯗꯨꯔꯣ
ꯑ ꯑꯣ ꯑꯣ ꯅꯪ ꯗꯗꯥꯁꯨ ꯌꯥꯎꯋꯦ ꯑꯗꯨ
ꯏꯁꯅꯥꯟ ꯖꯇ꯭ꯔꯥꯅ ꯑꯃꯥ ꯂꯩꯌꯦꯕ ꯀꯥꯡꯒꯤ ꯃꯀꯣꯛ ꯑꯃꯥ
ꯈꯤꯆꯤꯔꯤ ꯍꯧꯕ꯭ꯔꯥ
ꯏꯁ꯭ꯅꯥꯟ ꯖꯠꯇ꯭ꯔꯥ
ꯈꯤꯆ꯭ꯔꯤꯒ ꯇꯧꯗꯕ꯭ꯔꯣ
ꯇꯧꯋꯦ ꯑꯗꯨꯒꯤꯅꯦ ꯑꯩꯅ ꯑꯩꯈꯣꯏ ꯏꯃꯥꯟꯅꯕꯤ ꯑꯃꯥ ꯂꯩꯕꯗꯣ ꯑꯗꯨ ꯀꯧꯋꯦ ꯍꯥꯏꯕꯗꯣ ꯑꯗꯨꯏꯅꯦ ꯑꯗꯨꯒ ꯂꯥꯛꯇ꯭ꯔꯦ
ꯎꯝ ꯑꯁ ꯑꯩ ꯂꯩꯔꯝꯕꯗꯤ ꯂꯥꯛꯀꯗꯕꯅꯤ
ꯃꯕꯥꯅꯤ ꯍꯣꯡꯅꯔꯒ ꯀꫭ
ꯎꯝ ꯉꯍꯥꯟꯃꯨꯛ ꯂꯥꯛꯄꯗꯨ ꯌꯥꯝꯅꯨꯡꯁꯤꯌ‌ꯦ
ꯎꯝ
ꯍꯨꯡ
ꯅꯨꯡꯁꯤ ꯀꯌꯥꯔꯛ ꯄꯨꯜꯍꯧꯒꯦ ꯅꯪꯕꯣ ꯑꯃꯨꯔꯛ
ꯑꯥ ꯑꯃꯨꯔꯛ ꯌꯍꯥꯎ ꯃꯥꯅꯦ
ꯑꯁ ꯍꯣꯏ ꯁꯤꯗ ꯊꯕꯛ ꯇꯧꯕꯒꯤ ꯂꯩꯔꯀꯥꯟꯗ ꯌꯥꯎꯔꯣ
ꯑꯣ ꯑꯣ ꯑꯣ ꯍꯣꯏ
ꯅꯠꯇ꯭ꯔꯥꯒꯅ ꯊꯥꯔꯛꯎꯔꯣ ꯊꯥꯔꯛꯎꯔꯣ
ꯌꯥꯝ ꯅꯨꯡꯁꯤꯌꯦ
ꯀꯃꯥꯏꯅ ꯊꯥꯔꯛꯀꯅꯤ ꯑꯗꯨꯗ ꯊꯥꯔꯛꯑꯗꯤ
ꯑꯣ ꯎꯝ ꯄꯥ ꯀ꯭ꯋꯥ ꯄꯔꯁꯦꯜꯗ
ꯄꯨꯝꯃꯅꯤ
ꯎꯝ ꯄꯨꯝꯃꯅꯤ ꯑꯥ ꯃꯅꯝꯒ ꯏꯅꯝ ꯅꯝꯊꯤꯔꯅꯤ ꯀꯩꯅꯣ ꯆꯥꯅꯤꯡꯉꯦꯕ ꯄꯀꯣꯔꯥꯗꯣ
ꯑꯨꯁ ꯍꯥꯎꯋꯦ ꯉꯍꯥꯟ ꯑꯍꯨꯝ ꯃꯔꯤꯃꯨꯛ ꯆꯥ
ꯑꯁ ꯄꯀꯣꯔꯥ ꯆꯥꯅꯤꯡꯕꯅ ꯑꯩ ꯊꯥꯏꯅꯅꯦ ꯄꯀꯣꯔꯥ ꯆꯥꯏꯅ ꯅꯣꯏꯒꯤꯗ ꯀꯩꯅꯣ ꯁꯪꯒꯣꯝꯁꯅꯥ ꯁꯪꯒꯣꯝ ꯁꯅꯥ ꯊꯣꯡꯕꯗꯣ ꯁꯤꯗ ꯌꯥꯝ ꯄꯤ ꯑꯕ ꯅꯪ ꯑꯣꯏꯔꯗꯤ ꯃꯌꯥꯝ ꯆꯥꯔꯅꯤ
ꯍꯣꯏ ꯑꯩꯖꯨ ꯄꯥꯝꯃꯦꯀꯣ
ꯎꯝ ꯑꯗꯨꯒ ꯀꯩ ꯑꯕꯥ ꯀꯥꯖꯨꯀꯥ ꯍꯥꯏꯕ꯭ꯔꯣ ꯀꯥꯖꯨꯛ ꯍꯥꯏꯕ꯭ꯔꯣ ꯑꯃ ꯈꯛ ꯇ
ꯀꯥꯖꯨ
ꯈꯪꯗꯦ ꯑꯃ ꯍꯥꯞꯇꯥꯏ ꯅꯪꯅ ꯈꯪꯗꯦ ꯅꯪꯅ ꯑꯃ ꯍꯥꯞꯄꯗꯣ ꯀꯤꯠꯅꯤ ꯃꯥꯟꯕꯗꯣ
ꯈꯦꯆꯤꯗꯥ
ꯅꯠꯇꯤꯌꯦ ꯄꯀꯣꯔꯥꯗ ꯍꯦꯟꯖꯥꯡ ꯊꯣꯡꯕꯗ ꯍꯥꯞꯄꯅꯦ ꯍꯧꯖꯤꯛꯀꯤ ꯁꯪꯒꯣꯝ ꯁꯅꯥ ꯊꯣꯡꯕꯗ ꯀꯩꯅꯣꯝ ꯍꯥꯞꯄꯅꯦ
ꯁꯪꯒꯣꯝ ꯁꯅꯥ ꯈꯥ ꯁꯪꯒꯣꯝ ꯁꯅꯥ ꯊꯣꯡꯕꯗ ꯑꯉꯧꯕ ꯑꯃ ꯍꯥꯞꯄꯗꯨꯔꯣ
ꯑꯧ
ꯀꯥꯖꯨ
ꯈꯪꯗꯦ ꯀꯥꯖꯨ ꯍꯥꯏꯕ꯭ꯔꯥ ꯀꯩꯅꯣꯝ ꯍꯥꯏꯕꯅꯤ ꯅꯪꯗꯤ ꯌꯥꯝ ꯆꯥꯕꯅꯤ ꯑꯇꯥꯡꯕꯅꯦ ꯑꯇꯥꯡꯕꯅꯦ ꯆꯥꯁꯤꯜꯂꯣꯒ ꯍꯥꯏꯒꯤꯕꯅꯦ ꯅꯣꯏ ꯏꯃꯨꯡꯅ
ꯑꯣ ꯃꯥꯅꯦ ꯀꯩꯅꯣ ꯀꯥ ꯀꯥꯖꯨ ꯅꯠꯇꯦ ꯑꯜꯃꯣꯟꯖꯨ ꯅꯠꯇꯦ
ꯑꯜꯃꯣꯟꯗꯤ ꯑꯩ ꯈꯪꯉꯦ
ꯑꯜꯃꯣꯟꯖꯨ ꯅꯠꯇꯦ ꯑꯜꯃꯣꯟꯒꯤ ꯃꯆꯤꯟ ꯃꯅꯥꯎ ꯖꯨ ꯅꯠꯇꯦꯅꯦ
ꯃꯆꯤꯟ ꯃꯅꯥꯎ ꯑꯣꯏꯔꯝꯗꯧ ꯃꯥꯜꯂꯦ ꯑꯩ ꯋꯥꯈꯜꯗꯗꯤ
ꯍꯣꯏ ꯃꯆꯤꯟ ꯃꯅꯥꯎꯗꯤ ꯃꯆꯤꯟ ꯃꯅꯥꯎꯅꯦ ꯑꯗꯨ ꯀꯩ ꯑꯕꯥ ꯀꯥꯎꯔꯦꯅꯦꯍꯦ ꯃꯃꯤꯡꯗꯣ ꯃꯤꯅꯤꯠ ꯃꯤꯅꯤꯠ ꯇꯔꯥ ꯁꯨꯔꯦ ꯖꯨꯂꯤꯌꯥ ꯇꯠꯈ꯭ꯔꯕꯣ ꯍꯂꯣ ꯍꯜꯂꯣ ꯍꯜꯂꯣ